ꯐꯣꯟ ꯄꯥꯏꯈꯠ ꯐꯣꯟ ꯐꯣꯟ ꯄꯥꯏꯈꯠꯅꯕꯖꯦ ꯃꯇꯝ ꯌꯥꯝ ꯆꯪꯉꯦ ꯅꯪꯒꯤꯁꯤꯗꯤ
ꯑꯩꯔꯣ ꯈ꯭ꯔꯥ ꯆꯤꯟꯕꯩꯅꯦ ꯁꯥꯎꯕꯤꯕ ꯌꯥꯗꯦ
ꯑꯩꯗꯤ ꯄꯥꯏꯈꯠ ꯂꯣꯏꯗ꯭ꯔꯅ ꯄꯥꯈꯠꯂꯨꯔꯦ
ꯑꯁꯤꯗ ꯋꯥꯔꯤ ꯁꯥꯕꯗꯣ ꯂꯣꯏꯁꯤꯟꯒꯦꯅ ꯇꯧꯕꯩꯅꯤꯗ
ꯕꯤꯗꯤꯑꯣ ꯑꯃꯥ ꯎꯋꯦ
ꯀꯩ ꯕꯤꯗꯤꯑꯣꯅꯣ
ꯑꯦ ꯑꯁꯤ ꯋꯥꯔꯤ ꯁꯥꯔꯀꯥꯟꯗ
ꯑꯧ
ꯑꯩꯈꯣꯏ ꯈꯨꯟꯒꯤ ꯄꯥꯈꯪꯁꯤꯡꯒꯤ
ꯑꯣ ꯀꯩꯅꯣꯗꯨꯔ ꯂꯧ ꯆꯠꯄꯒꯤꯗꯨꯔ
ꯑꯥ
ꯂꯧ ꯆꯠꯄ ꯃꯌꯥꯝꯒꯤꯗꯨꯔ
ꯂꯧ ꯆꯠꯄꯩ ꯅꯠꯇꯦꯌꯦ ꯀꯣꯜ ꯇꯧꯔꯀꯥꯟꯗ ꯃꯤ ꯑꯃꯥꯅ ꯑꯝ ꯂꯥꯡꯒꯅꯣ ꯂꯥꯡꯒꯅꯣ ꯇꯧꯔꯝꯃꯤꯗꯣ ꯄꯥꯎꯗꯣꯡꯉꯩꯅ
ꯈꯉꯤ ꯈꯌꯦ
ꯃꯤ ꯃꯌꯥꯝ ꯃꯁꯦ ꯋꯥꯔꯤ ꯁꯥꯔ ꯃꯥꯜꯂꯦꯍꯦ ꯂꯣꯏꯅ
ꯎꯝ
ꯅꯨꯡꯉꯥꯏꯔꯦ ꯅꯨꯡꯉꯥꯏꯔꯦ
ꯑꯝ ꯑꯁ ꯉꯁꯤ ꯃꯥꯒꯤꯗꯣ ꯄꯩꯁꯥ ꯑ ꯀꯩꯅꯣ ꯑ ꯑꯝ ꯎꯝ ꯊꯥꯕ ꯌꯥ ꯔꯗꯤ ꯐꯥꯗꯣꯏꯅꯤꯅ
ꯀꯩꯒꯤ
ꯑꯁ ꯑꯈꯣꯏ ꯈꯨꯟꯒꯤ ꯅꯨꯄꯤꯗꯣ ꯍꯥꯏꯔ ꯂꯩꯔꯦ ꯗꯨꯅ ꯊꯥꯅꯤꯡꯈ꯭ꯔꯦꯕ ꯃꯥꯒꯤ ꯍꯥꯟꯅ
ꯑꯩꯉꯣꯟ ꯑꯩꯉꯣꯟꯗꯒꯤ ꯂꯧꯈꯤꯕꯗꯨꯅ ꯀꯅꯥꯗ ꯄꯤ ꯄꯤꯔꯤꯕ ꯄꯤꯈ꯭ꯔꯕ
ꯑꯗꯣ ꯑꯗꯨꯗꯤ ꯑꯩꯅ ꯍꯧꯖꯤꯛ ꯄꯥꯏꯔꯤꯕꯒꯤ ꯄꯤꯕ ꯁꯨꯗꯕ ꯃꯥꯒꯤꯗꯣ ꯀꯥꯞꯄ ꯌꯥꯗ꯭ꯔꯦꯗꯅ ꯑꯞ ꯄꯤꯗ꯭ꯔꯗꯤ ꯑꯩꯒꯤꯁꯦ ꯂꯣ ꯑꯣꯏꯈ꯭ꯔꯅꯤꯗꯅ
ꯑꯥ
ꯑꯗꯨꯒꯤ ꯑꯗꯨ ꯍꯥꯟꯅ ꯄꯤꯊꯣꯛꯄ ꯁꯨꯗꯕ ꯃꯤꯒꯤ ꯍꯥꯟꯅ ꯂꯧꯁꯤꯜꯂꯒ ꯑꯃꯨꯛ ꯄꯤꯊꯣꯛꯄꯗꯨ ꯁꯨꯗꯕ
ꯑꯣ ꯑꯣ
ꯍꯥꯏꯗꯤ ꯌꯨꯝꯗ ꯂꯩꯇꯕꯅꯤꯅ ꯂꯣꯛ ꯆꯠꯈ꯭ꯔꯗꯤ ꯂꯝꯕꯤ ꯆꯞꯄꯗꯣ ꯅꯨꯉꯥꯏꯇꯦꯗꯅ
ꯑ ꯑꯩꯈꯣꯏ ꯉꯔꯥꯡ ꯉꯔꯥꯡ ꯑꯩꯈꯣꯏ ꯈꯨꯟꯒꯤ ꯀꯦꯔꯂꯥꯗ ꯂꯩꯕ ꯅꯨꯄꯤꯗꯣ ꯑꯗꯨ ꯅꯨꯄꯤꯖꯨ ꯀꯣꯜ ꯇꯧꯔꯑꯦ ꯂꯨꯞ ꯎꯞ ꯎꯝ ꯄꯩꯁꯥ ꯂꯩꯔꯗꯤ ꯂꯨꯄꯥ ꯆꯥꯝꯃ ꯉꯠꯇ ꯊꯥꯔꯑꯣ ꯑꯃꯨꯛ ꯍꯟꯕꯤꯔꯛꯀꯦ ꯍꯥꯏꯕ ꯑ ꯑꯩꯉꯣꯟꯗ ꯌꯥꯎꯗ꯭ꯔꯦ ꯅꯠ ꯂꯩꯇꯤꯌꯦ ꯑꯩꯉꯣꯟꯗꯁꯨ ꯑꯩꯉꯣꯟꯗꯩ ꯑꯩ ꯂꯨꯄꯥꯠ ꯆꯍꯨꯝ ꯆꯥꯇ꯭ꯔꯦꯠ ꯂꯩꯕꯗꯨꯕꯨ ꯄꯤꯊꯣꯛꯈ꯭ꯔꯖꯩꯟ ꯑꯩꯒꯤ ꯑꯩꯒꯤ ꯂꯩꯔꯔꯣꯏꯗ꯭ꯔ ꯑꯃꯣ ꯑꯩꯒꯁꯨ ꯈꯨꯠꯇ ꯄꯩꯁꯥ ꯄꯥꯝ ꯄꯩꯁꯥ ꯍꯥꯑꯥ ꯂꯩꯇ꯭ꯔꯗꯤ ꯌꯥꯔꯣꯏꯕ ꯑꯗꯨꯒꯤ ꯏꯅꯥꯎꯅꯨꯄꯤ ꯊꯔꯛꯑꯗꯤ ꯊꯔ ꯥ ꯊꯥꯕ ꯌꯥ ꯊꯥꯕꯤꯕ ꯌꯥꯕ ꯃꯥꯁꯨ ꯊꯥꯔꯛꯇ꯭ꯔꯦ ꯑꯞ ꯄꯩꯁꯥ ꯂꯩꯇꯤꯌꯦ ꯃꯥꯅ ꯆꯥꯝ ꯆꯥꯝꯃ ꯆꯅꯤ ꯗꯪꯁꯨ ꯑꯣꯏꯔꯁꯨ ꯌꯥꯏ ꯍꯥꯏꯕ ꯑꯩꯅ ꯂꯩꯇꯦ ꯎꯄꯥꯏ ꯂꯩꯇꯦ ꯑꯩꯅ ꯍꯥꯏꯈꯤꯕꯅꯤ
ꯍꯧꯖꯤꯛ ꯑꯩꯉꯣꯟꯗꯁꯨ ꯀꯩꯝ ꯌꯥꯎꯗ꯭ꯔꯦ ꯃꯉꯥ ꯈꯠꯇꯕꯨ ꯌꯥꯎꯋꯦ ꯂꯨꯄꯥ ꯃꯉꯥ ꯃꯥ ꯊꯥꯔꯛꯄ ꯉꯁꯤ ꯊꯥꯔꯑꯗꯤ ꯐꯥꯗꯣꯏꯅꯣ ꯂꯣꯏꯅ ꯁꯠ ꯄꯤꯊꯣꯛꯀꯗꯕ ꯑꯗꯨꯗꯤ ꯅꯨꯉꯥꯏꯔꯅꯤꯗ
ꯎꯝ
ꯑꯩꯖꯨ ꯑꯁ ꯃꯤꯒꯤ ꯄꯤꯅꯕ ꯂꯩꯕꯁꯤ ꯋꯥꯏ ꯅꯪꯒꯤꯕꯨꯗꯤ ꯀꯩꯁꯨꯝ ꯈꯟꯗꯦ ꯑꯇꯣꯞꯄꯒꯤꯅꯤ
ꯎꯝ ꯊꯤꯔꯤꯔꯤ
ꯏꯁꯩꯥ ꯁꯛꯂꯛꯀꯅꯨ
ꯈꯥꯎꯒꯦ ꯇꯧꯋꯦ
ꯋꯥꯔꯤ ꯁꯥꯅꯉꯥꯏꯖꯦ ꯑꯥ ꯅꯪ ꯅꯦꯠꯐ꯭ꯂꯤꯛꯁꯀꯁꯦ ꯔꯤꯆꯥꯔꯖꯀ ꯍꯥꯞꯇ꯭ꯔꯦꯅꯦꯍꯦ
ꯑꯩꯗꯤ ꯌꯥꯎꯁꯨ ꯌꯥꯎꯗ꯭ꯔꯒ ꯍꯧꯖꯤꯛꯇ ꯂꯨꯄꯥ ꯃꯉꯥ ꯈꯠꯇ ꯌꯥꯎꯋꯦ ꯍꯥꯏꯕꯗꯨꯕꯨ ꯅꯪ ꯀꯞ ꯄꯤꯔꯣꯑꯣ ꯑꯩ ꯀꯩꯅꯣꯝ ꯌꯦꯡꯒꯦ ꯑꯥ ꯑꯀꯥꯟꯊꯥꯒꯤꯗꯣ ꯂꯣꯛ ꯀꯥꯞꯇꯣ ꯌꯦꯡꯒꯦ ꯑꯩ
ꯀꯩꯅꯣ ꯑꯃ ꯔꯤꯕꯣꯔꯟ ꯔꯨꯀꯤ ꯗꯔꯨꯀꯤꯗꯣ ꯌꯦꯡꯗ꯭ꯔꯣꯅ
ꯑꯗꯨꯝꯕ ꯌꯦꯡꯅꯕ ꯅꯠꯇꯦ ꯂꯥꯏꯐꯀꯤ ꯌꯦꯡꯕꯗꯣ ꯃꯣꯏꯒꯤ ꯀꯩꯅꯣꯗꯣ ꯂꯣꯛꯑꯞ ꯂꯣꯛꯑꯞꯒꯤꯗꯣ
ꯀꯌꯥꯂꯣ ꯀꯞ ꯀꯌꯥ ꯀꯩꯅꯣ
ꯑꯁ ꯅꯪ ꯈꯪꯉꯣꯏ ꯅꯣꯢ ꯌꯦꯡꯗꯕꯅꯤꯅ ꯅꯍꯥꯟ ꯀꯩꯅꯣ ꯏꯁꯄꯤ꯭ꯛ ꯕꯤꯂꯥ ꯃꯌꯥꯝ ꯀꯨꯝꯕꯗꯣ ꯈꯪꯕ꯭ꯔꯥ ꯏꯁꯄꯤꯠ ꯕꯤꯂꯥ ꯌꯦꯡꯕ꯭ꯔꯥ ꯅꯪ
ꯌꯦꯡꯗꯦ
ꯑꯗꯨꯗꯤ ꯅꯪ ꯈꯪꯉꯔꯣꯏ ꯍꯟꯗꯛꯇꯤ ꯅꯦꯠꯐ꯭ꯂꯤꯛꯁꯇ ꯅꯠꯇ꯭ꯔꯗꯤ ꯎꯄꯥꯏ ꯂꯩꯇꯦ ꯍꯥꯏꯕ ꯅꯪ ꯀꯥꯞꯄꯤꯔꯛꯑꯣ ꯊꯨꯅ ꯑꯗꯨꯗꯤ ꯑꯩ ꯌꯦꯡꯉꯒꯦ
ꯂꯩꯇꯦ ꯃꯉꯣꯟꯗ ꯍꯥꯏꯔꯗꯤ ꯀꯥꯞꯄꯤꯔꯛꯀꯅꯤ ꯑꯗꯨꯕꯨ ꯑꯩꯅ ꯍꯥꯏꯗꯕ ꯇꯟꯕ ꯑꯗꯨꯒꯤ ꯑꯥ ꯉꯥꯏꯈꯣꯀꯣ ꯑꯥ ꯇꯥꯕ꯭ꯔꯣ
ꯇꯥꯏ
ꯃꯥꯏ ꯐꯣꯟ ꯂꯥꯛꯄ ꯑꯗꯨꯒꯤ ꯅꯣꯏ ꯃꯄꯥꯟꯗ ꯕꯔꯀꯣꯅꯤꯗ ꯊꯣꯛꯂꯛꯑꯦ
ꯎꯝ ꯎꯝ ꯃꯥ ꯑꯣꯢꯅ ꯊꯣꯛꯈ꯭ꯔꯣ ꯍꯥꯏꯕ ꯌꯥꯗ꯭ꯔꯣ
ꯇꯨꯝꯕ ꯇꯨꯝꯕ ꯑꯃ ꯇꯨꯝꯈ꯭ꯔꯕ ꯑꯗꯨꯒꯤ ꯐꯣꯟ ꯍꯟꯖꯤꯟ ꯍꯟꯖꯤꯟ ꯂꯥꯛ ꯑꯗꯨꯒ ꯑꯩꯅ ꯈꯣꯟꯊꯣꯔꯛꯅꯣ ꯊꯣꯔꯛꯅꯣ ꯍꯥꯏꯕ ꯑꯗꯨꯒꯤ ꯃꯥ ꯐꯣꯟ ꯄꯥꯏꯈꯠꯗꯕ ꯀꯨꯏꯔꯦꯕ
ꯀꯔꯝ ꯀꯥꯟꯗ ꯃꯨꯛ ꯐꯪꯒꯅꯤ ꯅꯪꯒꯤ ꯃꯀꯣꯛꯇꯨꯕꯨ
ꯑꯩꯒꯤ ꯣꯀꯣꯛꯇꯣ ꯑꯥ ꯅꯨꯃꯤꯠ ꯇꯔꯤꯛ ꯗꯦꯠ ꯇꯦꯟ ꯇꯦꯟ ꯑꯦꯂꯚꯦꯟ ꯇꯨꯋꯦꯜꯕꯇ ꯐꯪꯉꯅꯤ ꯌꯥꯝꯅ ꯐꯪꯉꯣꯏꯌꯦ ꯑꯩꯒꯤ ꯂꯣꯏꯅ ꯍꯥꯏꯕꯗꯤ ꯊꯕꯛ ꯁꯨꯗꯕꯅꯤꯅꯀꯣ ꯅꯍꯥꯟꯒꯤ
ꯑꯁꯦ
ꯊꯥ ꯑꯃ ꯐꯥꯗꯦ ꯑꯩ ꯆꯨꯇꯤꯁꯨ ꯃꯌꯥꯝ ꯑꯃ ꯂꯧꯋꯦ ꯑꯗꯨꯒꯤ ꯁꯤ ꯃꯌꯥꯝ ꯑꯃ ꯂꯧꯋꯦ ꯑꯗꯨꯒꯤ ꯂꯤꯁꯤꯡ ꯁꯤꯛꯁꯇꯤꯟꯒꯨꯝꯕ ꯇꯔꯥ ꯇꯔꯨꯛꯀꯨꯝꯕ ꯐꯪꯅꯤ ꯑꯗꯨꯕꯨ ꯀꯩꯅꯣ ꯑꯦꯗꯚꯥꯟꯁ ꯃꯌꯥꯝ ꯑꯃ ꯂꯩꯌꯦꯕ
ꯎꯝ
ꯑꯗꯨꯁꯨ ꯀꯛꯀꯅꯤ ꯑꯗꯣ ꯇꯔꯥꯃꯨꯛꯗꯤ ꯐꯪꯒꯅꯤ ꯑꯣ ꯇꯔꯥ ꯇꯔꯥꯃꯨꯛ ꯐꯪꯕꯗꯣ ꯃꯔꯨꯞꯀꯤꯁꯨ ꯄꯤꯊꯣꯛꯀꯅꯤ ꯀꯒꯥꯔꯤꯁꯨ ꯄꯤꯊꯣꯛꯀꯅꯤ ꯃꯊꯥ ꯌꯥꯝ ꯁꯥꯔꯦ
ꯑꯥ ꯑꯥ ꯑꯥ
ꯒ꯭ꯌꯥꯟ ꯇꯥꯗ꯭ꯔꯦ
ꯑꯗꯨ ꯑꯃ ꯆꯠꯄꯗꯣ ꯈꯔ ꯊꯨꯅ ꯍꯜꯂꯛꯑꯣ ꯍꯥꯏꯌꯣ ꯑꯗꯨꯗꯤ ꯀꯥꯛꯅꯕꯗꯣ ꯑꯗꯣ ꯑꯁ ꯑꯃꯨꯛ ꯑꯃꯨꯛꯀ ꯌꯨꯝ ꯍꯟꯅꯤꯡꯉꯗꯤ ꯑꯩ ꯀꯣꯄꯥꯜꯅꯦ ꯑ
ꯑ ꯃꯥꯏꯗꯣ ꯆꯠꯂꯒ ꯃꯄꯥꯗꯣ ꯗꯦꯠ ꯐꯥꯏꯚꯇ ꯁꯔꯖꯔꯤꯅꯦꯕ ꯁꯔꯖꯔꯤ ꯇꯧꯔꯒ ꯌꯨꯝꯗ ꯂꯩꯔꯛ ꯑꯗꯨꯒ ꯃꯥꯏ ꯒꯥꯔꯤ ꯑꯃ ꯌꯦꯟꯊꯣꯛꯀꯅꯤꯌꯦ ꯒꯔꯤ ꯑꯃ ꯌꯣꯟ ꯅꯠꯇꯦ ꯌꯣꯟꯊꯣꯛꯑꯒ ꯒꯥꯔꯤ ꯑꯩꯅ ꯊꯥꯔ ꯄꯥꯝꯃꯦ ꯍꯥꯏꯕ꯫ ꯊꯥꯔ ꯂꯧꯒꯅꯤꯌꯦ꯫
ꯍꯣꯏ ꯐꯥꯔ‌ꯦ꯫
ꯒꯥꯔꯤ ꯌꯣꯟꯊꯣꯛꯑꯒ ꯑꯃꯨꯛ ꯊꯥꯔ ꯂꯧꯒꯅꯤꯌꯦ꯫ ꯃꯥ ꯃꯥꯏꯁꯦ ꯃꯥꯒꯤ ꯄ꯭ꯂꯥꯟꯁꯦ ꯀꯩꯅꯣ ꯈꯪꯕ꯭ꯔꯥ
ꯀꯩ
ꯎꯝ ꯃꯥꯏꯖꯦ ꯇꯤꯛ ꯑꯗꯨ ꯐ꯭ꯂꯥꯏꯗ ꯇ꯭ꯔꯦꯟꯗ ꯅꯠꯇ꯭ꯔꯗꯤ ꯒꯥꯔꯤ ꯑꯗꯨ ꯈꯨꯠ ꯑ ꯃꯥꯒꯤ ꯒꯥꯔꯤ ꯑꯣꯏꯅ ꯆꯠꯅꯕ ꯑꯗꯨꯝꯁꯨ ꯄ꯭ꯂꯥꯟ ꯇꯧꯔꯦꯕ
ꯑꯗꯨ ꯆꯠꯄꯗꯤ ꯃꯇꯝ ꯆꯪꯉꯣꯏꯗ꯭ꯔꯣ
ꯆꯪꯗꯤ ꯆꯪꯒꯅꯤ ꯑꯗꯨꯕꯨ ꯇ꯭ꯔꯦꯟꯗꯒꯤꯁꯨ ꯃꯇꯝ ꯈꯔ ꯊꯨꯒꯅꯤꯌ‌ꯦ
ꯑꯣ ꯑꯗꯨ ꯑꯗꯨ ꯋꯥꯔꯣꯏꯗ꯭ꯔꯣ ꯍꯥꯏꯕ ꯃꯠ
ꯋꯥꯗꯤ ꯋꯥꯗꯤ ꯋꯥꯒꯅꯤꯗꯅ ꯃꯥꯏ ꯄ꯭ꯂꯥꯟꯅꯤ ꯈꯪꯗꯦ ꯃꯥ ꯍꯜꯂꯛꯑꯀꯥꯟꯗ ꯌꯦꯡꯕ ꯇꯥꯔꯦ
ꯎꯝ ꯐꯔꯦ ꯀꯩꯅꯣ ꯑꯗꯨꯁꯨ ꯀꯩꯁꯨꯝ ꯆꯪꯉꯔꯣꯏꯅꯦ ꯑꯩꯒꯤ
ꯄ꯭ꯂꯥꯟ ꯇꯧꯔꯦ ꯈꯪꯗ꯭ꯔꯦ ꯀꯟꯐꯥꯝꯗꯤ ꯑꯣꯏꯗ꯭ꯔꯦ
ꯑꯥ ꯑꯗꯨ ꯎꯝ ꯑꯗꯨ ꯑꯣꯏꯒꯦ ꯍꯥꯏꯔꯖꯨ ꯑꯁꯤꯗꯗꯤ ꯀꯃꯥꯏ ꯍꯥꯏꯗꯣꯏꯕ
ꯑꯦ ꯀꯩꯁꯨ ꯍꯥꯏꯗꯦꯕ ꯑꯗꯨꯝ ꯀꯛꯈ꯭ꯔꯦ ꯂꯣꯏꯔꯦꯗꯅ ꯑꯗꯨꯃꯥꯏ ꯍꯥꯏꯔ ꯂꯣꯏꯔꯦ
ꯑꯗꯨꯒ ꯆꯠꯄ ꯈꯣꯠꯄ ꯀꯃꯥꯏꯟ ꯇꯧꯒꯦ ꯑꯦꯛꯁꯄꯤꯔꯟꯁ ꯂꯩꯇ꯭ꯔꯗꯤ ꯑꯩ ꯀꯩ ꯀꯩ ꯍꯥꯏꯒꯅꯤ ꯑꯃꯨꯛ
ꯐꯣꯇꯣ ꯀꯩꯀꯥ ꯀꯥꯞꯇ꯭ꯔꯣ ꯊꯥꯔꯛꯑꯣ ꯍꯥꯏꯗꯤ ꯑꯁ ꯋꯥ ꯌꯥꯝ ꯍꯪꯕꯅꯦꯀꯣ ꯅꯣꯏ ꯈꯪꯗꯕꯅꯦ ꯌꯥꯝ ꯍꯪꯕꯅꯦ ꯌꯥꯝ ꯁꯤꯡꯕꯅꯦ
ꯈꯪꯗ‌ꯦ ꯑꯩꯒꯤ ꯕꯦꯛꯒ꯭ꯔꯥꯎꯟ ꯃꯈꫭꯟ ꯇꯥꯔꯛꯄ꯭ꯔꯣ
ꯇꯥꯏꯌꯦ ꯍꯣꯏ ꯒꯥꯔꯤ ꯃꯈꯣꯟ ꯇꯥꯏ ꯇꯤꯠ ꯇꯤꯠ ꯇꯤꯠ ꯇꯤꯠ ꯈꯣꯡꯉ ꯂꯩꯔꯦ
ꯀꯩꯁꯨ ꯇꯧꯔꫭꯏꯗ꯭ꯔꯥꯅꯦ
ꯌꯥꯔꯅꯤꯗ ꯏꯕꯥꯅꯤꯒꯤ ꯃꯈꯣꯟ ꯐꯖꯅ ꯇꯥꯔꯗꯤ ꯈꯔ ꯁꯦꯡꯅ ꯉꯥꯡꯉ ꯂꯣꯏꯔꯦ
ꯑꯥ
ꯑꯩ ꯅꯪ ꯒ꯭ꯌꯥꯟ ꯇꯥꯅꯕ ꯐꯖꯅ ꯁꯦꯡꯅ ꯉꯥꯡꯉꯁꯤ
ꯑꯩꯒꯤꯗꯤ ꯐꯤꯔꯣꯜ ꯀꯩꯀꯥꯁꯨ ꯑꯝꯇ ꯂꯩꯇꯦ ꯄꯨꯅꯕ
ꯑꯩꯒꯤꯁꯨ ꯂꯩꯇꯦ ꯑꯩꯒꯤ ꯐꯤꯔꯣꯜ ꯃꯌꯥꯝ ꯑꯁꯦ ꯃꯥꯁꯦ ꯁꯦꯠꯄ ꯌꯥꯔꯣꯏꯌꯦ ꯑꯗꯨ ꯈꯔ ꯇꯥꯏꯠ ꯇꯧꯕ ꯂꯩꯌꯦꯗꯅ ꯇꯣꯞꯁꯀꯨꯝꯕ ꯑꯗꯨꯒꯨꯝꯕ ꯁ‌ꯦꯠ ꯍꯟꯗ꯭ꯔꯤꯌꯦ ꯍꯦ ꯁꯦꯠꯍꯟꯗ꯭ꯔꯦ ꯑꯗꯨꯒꯤ ꯁꯦꯠꯇ꯭ꯔꯦ ꯑꯩ
ꯎꯝ
ꯌꯥꯝ ꯁꯥꯎꯋꯦꯕ ꯑꯗꯨꯒꯨꯝꯕ ꯁꯦꯠꯂꯗꯤ
ꯎꯝ ꯑꯩꯗꯤ ꯑꯩ ꯆꯠꯀꯗꯧꯕ ꯅꯨꯃꯤꯠꯇ ꯀꯨꯔꯇꯤ ꯑꯣꯏꯅ ꯍꯥꯞꯅꯤꯡꯉꯤꯕ ꯁꯤꯝꯄꯜ ꯑꯣꯏꯕꯗꯣ
ꯍꯥꯞꯄꯨꯅꯦ ꯑꯗꯨꯅ ꯀꯝꯐꯣꯔꯠ ꯑꯣꯏꯒꯅꯤꯌꯦ
ꯎꯝ ꯅꯨꯡꯉꯥꯏꯌꯦꯕ ꯑꯗꯨ ꯍꯥꯞꯅꯕ ꯂ‌ꯩꯒ‌ꯦ ꯁꯤꯝꯄꯜ ꯑꯣꯏꯕꯀꯣ ꯁꯤꯝꯄꯜ
ꯑꯗꯣ ꯑꯥ ꯃꯅꯤꯄꯨꯔꯗꯀꯤ ꯕ꯭ꯂꯦꯛ ꯄꯦꯟꯁ ꯑꯃ ꯑꯅꯤꯗꯤ ꯂꯧꯕ ꯇꯥꯕ ꯑꯩ ꯅꯪ ꯀꯩꯅꯣ ꯏꯝꯐꯥꯜꯗ ꯂꯥꯛꯑꯒ ꯏꯝꯐꯥꯜꯗꯟ ꯆꯠꯂꯒ ꯇꯨꯝꯐꯝꯒ ꯂꯩꯒꯗ꯭ꯔꯣ
ꯇꯨꯝꯐꯝꯕꯨꯗꯤ ꯃꯌꯥꯝ ꯃꯌꯥꯝ ꯂꯩꯌꯦ ꯑꯩ ꯈꯪꯅꯕ ꯃꯤ ꯉꯥꯛꯇꯅꯦ
ꯑꯥ ꯑꯗꯨꯗ ꯆꯠꯂꯒ ꯏꯝꯐꯥꯜꯗꯒꯤ ꯀꯩ ꯀꯩꯅꯣ ꯄꯨꯔꯛꯅꯕ ꯄꯣꯠ ꯆꯩ ꯃꯖꯨ ꯂꯩꯒꯅꯤꯗꯅ
ꯅꯨꯃꯤꯠ ꯃꯉꯥꯒꯨꯝꯕ ꯑꯗꯨ ꯂꯥꯛꯑꯒ ꯍꯥꯟꯅ ꯂꯩꯕ ꯇꯥꯔꯦ ꯄꯣꯠ ꯆꯩ ꯂꯩꯅꯕ ꯅꯨꯃꯤꯠ ꯃꯉꯥꯒꯨꯝꯕ ꯅꯨꯡꯉꯥꯏꯊꯣꯛꯑꯒꯦ ꯉꯥꯏꯍꯥꯛ
ꯎꯝ ꯈꯣꯡꯒ꯭ꯔꯥꯎꯒꯨꯝꯕ
ꯅꯪꯒꯤ ꯁꯤꯁꯇꯔ ꯏꯂꯣꯒꯤ ꯃꯅꯥꯛꯇꯁꯨ ꯂꯩꯕ ꯌꯥꯏꯗꯅ
ꯑꯥ ꯌꯥꯏ
ꯑꯗꯨ ꯅꯠꯇ꯭ꯔꯁꯨ ꯑꯃꯁꯨ ꯃꯁꯝ ꯈꯣꯏꯕꯗꯨꯁꯨ ꯂꯩꯌꯦꯗꯅ ꯏꯗꯣꯝꯆꯥ ꯃꯆꯥ ꯗꯣ ꯏꯗꯣꯝꯆ ꯆꯥꯃꯗꯣ ꯑꯗꯨꯗꯁꯨ ꯂꯩꯕ ꯌꯥ ꯈꯪꯅꯕ꯭ꯔꯣ ꯑꯈꯣꯏ ꯄꯨꯄꯨꯈꯣꯏꯒꯤ ꯌꯨꯝ ꯊꯪꯅꯕꯗꯣ ꯃꯊꯛ ꯇ
ꯑꯥ ꯑꯩꯈꯣꯏꯗꯣꯝ ꯆꯥꯒꯤꯅꯅꯦ ꯅ ꯅꯣꯏ ꯅꯗꯣꯝ ꯆꯥꯅꯤꯅꯦ
ꯑꯗꯨꯅꯦ ꯑꯩꯒꯤ ꯏꯗꯣꯝꯆꯥ ꯃꯆꯥꯗꯣ ꯍꯥꯏ ꯃꯆꯥꯗꯣ ꯄꯤꯛꯇ꯭ꯔꯨ ꯄꯤꯄꯗꯣ ꯏꯗꯣꯝꯆꯥ ꯇꯥꯏꯗꯅ
ꯍꯧꯖꯤꯛꯇꯤ ꯃꯁꯝ ꯈꯣꯏꯗ꯭ꯔꯦꯅꯦ ꯍꯧꯖꯤꯛꯇꯤ ꯃꯁꯝꯖꯦ ꯑꯥ ꯑꯤꯁꯇꯦꯇꯁꯗ ꯑꯨꯏꯌꯦ
ꯑꯥꯏꯔꯕ
ꯃꯀꯣꯛ ꯄꯥꯏꯕꯅꯤꯅ ꯌꯥꯝ ꯅꯩ ꯔꯦꯅꯦꯍꯦ
ꯅꯩ ꯅꯩ ꯅꯩꯁꯜꯂꯦ ꯃꯣꯏꯅ
ꯎꯝ ꯑꯈꯣꯏꯒꯤꯁꯨ ꯃꯇꯝ ꯂꯥꯛꯀꯅꯤꯗ ꯍꯦ ꯍꯦ
ꯎꯝ ꯈꯣꯏꯒꯤꯅ ꯑꯗꯨꯝꯕ ꯅꯠꯇꯕ ꯇꯧꯕ ꯇꯧꯗꯕ ꯂꯥꯛꯀꯅꯤ ꯀꯩꯝ ꯈꯟꯗꯦ ꯑꯩ
ꯑꯩꯈꯣꯏ ꯑꯩꯈꯣꯏꯒꯨꯝꯕꯗꯤ ꯑꯗꯨꯒꯨꯝꯕꯗꯣ ꯄꯩꯁꯥ ꯇꯤꯡꯅꯕꯁꯦ ꯄꯥꯝꯃꯨꯏ ꯌꯦꯕ ꯗꯨꯒꯨꯝꯕꯗ ꯆꯥꯕꯗ ꯆꯥꯕꯗꯣ ꯄꯩꯁꯥ ꯊꯤꯡꯉꯦ
ꯃꯥꯒꯤ ꯊꯕꯛꯇꯣ ꯀꯅꯥꯝ ꯈꯡ ꯎꯝ ꯍꯟꯗꯛꯇꯤ ꯇꯧꯒ ꯇꯧꯗ꯭ꯔꯕꯁꯨ ꯈꯪꯗꯦꯗꯅ ꯅꯍꯥꯟ ꯑꯩꯅ ꯎꯝ ꯃꯕꯥꯟꯅꯤꯒꯤ ꯌꯦꯡꯕꯗꯤ ꯀꯩꯅꯣꯝ ꯇꯧꯋꯦꯕ
ꯑꯥ ꯑꯥ ꯀꯌꯥ ꯀꯌꯥꯝ ꯐꯪꯖꯔꯅꯦ
ꯑꯗꯨꯗꯤ ꯀꯣꯟꯅ ꯍꯥꯏꯕꯤꯔꯨꯒꯦ
ꯑꯥ
ꯑꯈꯣꯏꯗꯤ ꯆꯥꯛ ꯆꯥ ꯂꯣꯏꯔꯦ ꯆꯥꯛ ꯂꯣꯏꯗꯣꯔꯦ
ꯑ ꯆꯥꯛꯂꯥꯝꯕꯅ ꯂꯣꯏꯔꯦ ꯑꯩꯁ
ꯑꯩꯁ ꯑꯩ ꯌꯨꯝ ꯏꯌꯨꯝ ꯂꯥꯛꯄꯖꯦ ꯆꯥꯛ ꯆꯥꯛꯇꯤ ꯐꯖꯅ ꯆꯥꯏ ꯑꯗꯨꯕꯨ ꯆꯥꯛꯇꯣ ꯆꯦꯡꯗꯣ ꯔꯥꯁꯟ ꯑꯣꯏꯕꯒꯤꯀꯣ ꯐꯤ ꯐꯥꯏꯕ ꯐꯥꯎ ꯌꯥꯗ꯭ꯔꯦ
ꯑꯁꯤꯗꯁꯨ ꯑꯗꯨꯝ ꯆꯥꯔꯤꯗꯨꯗꯤ ꯔꯁꯟ ꯑꯗꯨ ꯑꯤꯁꯤꯗꯁꯨ ꯑꯗꯨꯨꯝ ꯆꯥꯔꯦ ꯑꯗꯨꯒꯤꯅꯦ ꯑꯩꯁꯦ ꯍꯟꯗꯛ ꯃꯔꯛꯁꯦ ꯔꯣꯇꯤ ꯉꯥꯛꯇ ꯆꯥꯕ ꯑꯣ ꯇꯤ ꯆꯔꯒ ꯆꯥꯛ ꯃꯌꯥ ꯀꯡ ꯑꯗꯨꯃꯛ ꯀꯪꯗꯦ ꯆꯥꯛ ꯆꯥꯅ ꯕ ꯀꯩꯅꯣ ꯆꯥꯛ ꯆꯅꯤꯡ ꯔꯦ ꯔꯣꯇꯤ ꯆꯥꯅꯤꯡꯕ ꯐꯥꯎꯋꯦꯕ ꯆꯥꯛ ꯆꯥꯅꯤꯡꯕ ꯐꯥꯎꯗ꯭ꯔꯦ ꯆꯥꯛ ꯆꯥꯔꯗꯤ ꯈꯤꯇꯪ ꯈꯤꯇꯪ ꯆꯥꯏ ꯑꯗꯨꯒ ꯔꯣꯇꯤ ꯔꯣꯇꯤꯅ ꯍꯦꯟꯅ ꯆꯥꯏꯌꯦ ꯑꯗꯨꯒꯤ ꯔꯣꯇꯤ ꯑꯃ ꯆꯤꯀꯟ ꯄꯤꯁ ꯑꯃ ꯑꯗꯨꯝ ꯆꯥꯔꯒ ꯑꯗꯨꯝ ꯄꯨꯛ ꯊꯜꯂꯦ
ꯑꯩꯕꯨ ꯍꯩꯏꯕꯨ ꯍꯩꯅꯒꯗ꯭ꯔꯥ
ꯃꯣꯏꯗꯤ ꯗꯥꯜ ꯀꯩ ꯀꯩꯅꯣ ꯊꯣꯡꯉꯦ ꯑꯗꯨꯕꯨ ꯄꯥꯝꯗꯕ
ꯎꯝ ꯃꯣꯏꯒꯤ ꯈꯨꯊꯣꯡꯗꯨꯗꯤ ꯄꯥꯝꯗꯦꯍꯦ ꯑꯩꯁꯨ
ꯑꯦ ꯃꯣꯏ ꯈꯨꯊꯣꯡꯗꯤ ꯏꯆꯝ ꯆꯝꯃꯦ ꯑꯩꯈꯣꯏꯒꯨꯝꯕꯅꯦ ꯑꯩꯈꯣꯏꯒꯨꯝꯅ ꯊꯣꯡꯉꯦ ꯗꯥꯜ ꯒꯨꯝꯕꯗꯣ ꯗꯥꯜꯕꯨꯗꯤ
ꯑꯪ ꯗꯥꯜ ꯃꯈꯟꯅꯤꯕꯨꯗꯤ ꯆꯥꯅꯤꯡꯉꯦ ꯑꯇꯣꯞꯄ ꯆꯥꯅꯤꯡꯗꯦ
ꯃꯈꯅꯤ ꯑꯗꯨꯒꯨꯝꯕ ꯅꯠꯇꯦ ꯑꯗꯨꯕꯨ ꯗꯥꯜꯕꯨꯗꯤ ꯐꯖꯅꯗꯤ ꯊꯣꯡꯉꯦ ꯑꯗꯨꯕꯨ ꯆꯤꯛꯀꯟ ꯀꯩꯀꯩꯅꯣ ꯑꯗꯨꯗꯤ ꯐꯖꯅ ꯊꯣꯡꯗ꯭ꯔꯦ ꯑꯗꯨꯒꯤ ꯆꯤꯛꯀꯟ ꯊꯣꯡꯕ ꯃꯇꯝꯗ ꯑꯩ ꯆꯥꯗ꯭ꯔꯦ ꯑꯣꯜ ꯑꯗꯨꯝ ꯃꯣꯏ ꯑꯩꯈꯣꯏꯗ ꯑꯣꯗꯔ ꯇꯧꯔꯒ ꯆꯥꯔꯦ
ꯄꯩꯁꯥ ꯑꯃꯨꯛ ꯄꯤꯔꯒ
ꯑꯥ ꯄꯩꯁꯥ ꯄꯤꯔꯒ ꯂꯨꯄꯥ ꯆꯥꯅꯤ ꯆꯅꯤ ꯆꯅꯤ ꯑꯗꯨꯝ ꯅꯨꯡꯇꯤ ꯆꯥꯔꯒ ꯂꯩꯔꯦ ꯍꯥꯎꯇ꯭ꯔꯗꯤ
ꯑꯇꯣꯞꯄ ꯄꯤꯗ꯭ꯔꯦ ꯑꯗꯨꯗꯤ ꯃꯣꯏꯁꯨ ꯆꯥꯗ꯭ꯔꯗꯤ ꯑꯇꯣꯞꯄ ꯄꯤ ꯌꯥꯏ ꯀꯩꯅꯣ
ꯃꯣꯏ ꯈꯨꯊꯣꯡꯗꯣ ꯌꯦꯟꯖꯥꯡꯕꯨꯗꯤ ꯍꯥꯎꯋꯦꯕꯨ ꯃꯣꯏ ꯆꯥꯛ ꯊꯣꯡꯐꯝꯗꯣ ꯆꯥꯛꯈꯨꯝꯗꯣ ꯈꯔ ꯃꯣꯠꯄ ꯑꯗꯨꯒꯤ ꯆꯥꯅꯤꯡꯕ ꯐꯥꯎꯗꯕ ꯑꯁꯤꯗ ꯑ ꯑ